ꯍꯂꯣ ꯇꯥꯕ꯭ꯔꯣ
ꯇꯥꯏꯌꯦ
ꯀꯩꯗꯧꯔꯤꯅꯣ
ꯂꯩꯌꯦ ꯀ꯭ꯂꯥꯁ ꯍꯜꯂꯛꯑꯒ ꯇꯨꯝꯃꯦ ꯍꯤꯞꯄꯦ ꯅꯪꯗꯤ
ꯑꯁ ꯑꯩꯗꯤ ꯍꯧꯖꯤꯛꯅ ꯍꯧꯒꯠꯂꯤꯌꯦꯗ ꯍ ꯎꯝ ꯑꯌꯨꯛꯗꯣ ꯄꯨꯡ ꯁꯤꯛꯁ ꯊꯥꯔꯇꯤꯗ ꯍꯧꯒꯠꯂꯒ ꯗꯥ ꯑꯃꯨꯛꯀ ꯍꯣꯁꯄꯤꯇꯥꯜ ꯆꯠꯂꯦ
ꯅꯪꯒꯤ
ꯎꯝ ꯑꯗꯨꯒ ꯄꯨꯡ ꯎꯝ ꯕꯥꯔꯣ ꯃꯈꯥꯏꯗ ꯍꯜꯂꯛꯑꯦ ꯑꯗꯨꯒ ꯄꯨꯡ ꯋꯥꯟ ꯊꯥꯔꯇꯤ ꯁ꯭ꯋꯥꯏꯗ ꯆꯥꯛ ꯆꯥꯔꯒ ꯑꯃꯨꯛꯀ ꯄꯨꯡ ꯇꯨ ꯊꯥꯔꯇꯤꯗ ꯑꯃꯨꯛꯀ ꯇꯨꯝꯕ
ꯑꯗꯨ ꯅꯪ ꯀꯃꯥ ꯀꯩ ꯉꯔꯥꯡ ꯀꯩꯀꯩ ꯅꯪ ꯍꯥꯏꯔꯛꯑꯒꯦ
ꯑꯜꯇ꯭ꯔꯥ ꯁꯥꯎꯟ ꯃꯨꯛ ꯀ ꯂꯧꯑꯣ ꯅ ꯍꯥꯏꯌꯦ ꯑꯗꯨꯅ ꯂꯎꯗ꯭ꯔꯦꯗ ꯅꯍꯥꯟ ꯂꯥꯎꯕ ꯂꯣꯏꯈ꯭ꯔꯦ
ꯃꯁꯥ ꯅꯥꯕ ꯅꯁꯥꯗ ꯅꯥꯕ ꯈꯣꯠꯄꯗꯤ ꯀꯩꯝ ꯇꯧꯗ꯭ꯔꯕꯣ
ꯇꯧꯗꯦ
ꯑꯣ ꯍꯤꯗꯥꯛ ꯆꯥꯔꯕ꯭ꯔꯣ
ꯍꯥ ꯍꯤꯗꯥꯛ ꯆꯥꯕ ꯍꯧꯗ꯭ꯔꯤ ꯑꯩ ꯉꯁꯥꯏ ꯗꯨ ꯑꯌꯨꯛꯇ ꯎꯝ ꯎꯝ ꯕ꯭ꯔꯦꯛꯐꯥꯁ ꯆꯥꯕ ꯂꯣꯏꯔꯒ ꯆꯥꯅꯤꯉꯩ ꯍꯤꯗꯥꯛꯇꯣ ꯄꯨꯕ ꯀꯥꯎꯕꯒꯤ ꯐꯔꯛ ꯇꯥꯏꯌꯦꯕ ꯑꯗꯨꯅ ꯍꯌꯦꯡꯅ ꯑꯃꯨꯛꯀ ꯆꯥꯕ ꯥꯃꯍꯥꯎꯒꯅꯤ ꯒ꯭ꯌꯥꯟ ꯇꯥꯗ꯭ꯔꯦ ꯗꯥ
ꯂꯣꯏꯅꯃꯛ ꯂꯩꯕ꯭ꯔꯣ ꯍꯧꯖꯤꯛ
ꯏꯆꯦ ꯈꯣꯏꯔ ꯍꯣꯏ ꯃꯣꯏ ꯇꯣ ꯑꯣ ꯃꯥꯏ ꯆꯦ ꯗꯤ ꯊꯕꯛ ꯇꯧꯔꯒ ꯂꯥꯏꯔꯦ ꯍꯨꯖꯤꯛ
ꯑꯣ ꯌꯨꯝꯗ ꯇꯧꯕ꯭ꯔꯥ
ꯑꯧ ꯋꯥꯔꯛ ꯐ꯭ꯔꯣꯝ ꯍꯣꯝ ꯇꯥꯎꯕꯒꯤ ꯃꯥꯗꯨ
ꯀ꯭ꯔꯤ ꯍꯦꯟꯖꯥꯡ ꯆꯥꯔꯤꯔꯣ
ꯈꯪꯗ꯭ꯔꯤꯌꯦ ꯀꯔꯤ ꯌꯦꯟꯖꯥꯡ ꯆꯥꯒꯦꯔꯥ ꯑꯌꯨꯛꯒꯤ ꯗꯤ ꯑ ꯃꯥ ꯎꯝ ꯎꯇꯤ ꯑꯣꯏꯅ ꯆꯥꯔꯦ
ꯀꯔꯝ ꯀꯥꯟ ꯍꯜꯂꯛꯀꯦꯔꯥ
ꯊ꯭ꯔꯁꯗꯦꯗ ꯍꯥꯂꯛꯀꯅꯤ
ꯀꯩꯅꯣ ꯀꯨꯏꯅ ꯂꯩꯈꯤꯌꯣ ꯌꯥꯗ꯭ꯔꯣ
ꯀ꯭ꯂꯥꯁ ꯍꯥꯎꯔꯦ ꯑꯈꯣꯏ
ꯑꯣ ꯑꯣ ꯆꯨꯝꯃꯤ ꯆꯨꯝꯃꯤ ꯍꯧꯔꯦ ꯍꯧꯔꯦ ꯑꯥꯔꯁꯤꯅ ꯑꯦ ꯍꯧꯔꯦ ꯍꯥꯏ
ꯑꯗꯨꯅ
ꯑꯗꯨ ꯂꯤꯟꯠꯍꯧꯏ ꯍꯣꯏꯗꯤ ꯑꯥ ꯊꯣꯛꯄ ꯈꯣꯏꯗꯤ
ꯃꯣꯏꯗꯤ ꯊꯦꯡꯅ ꯍꯥꯂꯥꯛꯀꯅꯤ ꯍꯥꯏꯕꯅꯤꯗ ꯖꯨꯂꯥꯏ ꯇ꯭ꯋꯦꯟꯇꯤ ꯊꯥꯔꯇꯤꯗ
ꯇꯦꯟꯗꯦꯟꯁ ꯅꯣꯏ ꯇꯦꯟꯗꯦꯟꯁ ꯀꯩꯝ ꯍꯥꯏꯔꯔꯣꯏꯗꯕ꯭ꯔꯥ
ꯈꯪꯗꯦ ꯃꯣꯏꯒꯤ ꯑꯄꯥꯝ ꯑꯄꯥꯝꯕꯅꯤꯅ ꯑꯩꯗꯤ ꯑꯦꯇꯦꯟꯗꯦꯟꯁ ꯈꯔꯥ ꯅꯦꯝꯒꯅꯤ ꯍꯥꯏꯕ ꯈꯪꯉꯦꯕ ꯍꯟꯗꯛꯇꯤ ꯑꯗꯨꯅꯤ ꯅ ꯍꯥ ꯑꯃꯨꯛꯀ ꯆꯠꯄꯤꯗ꯭ꯔꯗꯤ ꯌꯥꯗ꯭ꯔꯦꯕ
ꯀꯩꯅꯣ ꯅꯪ ꯂꯣꯛꯊꯨꯡ ꯂꯣꯛꯁꯨ ꯊꯨꯡꯈ꯭ꯔꯕꯣ
ꯅꯠꯇꯦ ꯍꯧꯒꯗ ꯍ ꯍꯧꯖꯤꯛꯈꯛꯇ ꯍꯒꯠꯄꯒꯤꯅꯤꯗ
ꯑꯩꯈꯣꯏꯒꯤ ꯑꯉꯥꯡꯁꯤꯗꯤ
ꯃꯥꯗꯤ ꯖꯨꯟ ꯂꯥꯏ ꯇꯦꯟꯅ ꯅꯠꯇ꯭ꯔꯗꯤ ꯐꯤꯐꯇꯤꯟꯗ ꯂꯥꯛꯀꯅꯤ ꯍꯥꯏꯕꯅꯦ
ꯑꯁ ꯉꯔꯥꯡꯗꯒꯤ ꯁꯥꯕꯁꯦ
ꯁꯤꯗꯁꯨ ꯈꯨꯠꯁꯥ ꯑꯃ ꯇꯧꯋꯤ
ꯉꯁꯤꯁꯦꯀꯣ ꯑꯌꯨꯛꯇ ꯍꯦꯛ ꯇꯧꯔꯒ ꯅꯣꯡꯁꯦ ꯈꯔ ꯃꯪꯉꯦꯕꯀꯣ ꯃꯔ ꯑꯗꯨ ꯑꯗꯨꯒꯤ ꯉꯔꯥꯡ ꯅꯨꯡꯗꯥꯡꯗꯣ ꯑꯣ ꯈꯨꯠꯁꯥꯗꯣ ꯑꯩ ꯏꯕꯥꯅꯤ ꯇꯨꯝꯕ ꯌꯥꯗ꯭ꯔꯕꯅꯦ
ꯑꯁ ꯃꯈꯥꯗ ꯒꯨꯝꯗꯣ ꯍꯥꯡꯉꯗꯤ ꯐꯥꯗꯣꯏꯅꯦꯀꯣ
ꯈꯪꯗꯦ
ꯀꯨꯝꯕ ꯆꯠꯅꯤꯡꯉꯦ ꯑꯥꯗ
ꯑꯁ ꯉꯔꯥꯡ ꯑꯁꯤꯅ ꯉꯔꯥꯡꯕꯨꯗꯤ ꯑꯗꯣ ꯉꯁꯤꯁꯨ ꯅꯨꯡꯁꯥ ꯁꯥꯗꯦꯕꯀꯣ ꯅꯨꯡꯁꯥ ꯁꯥꯗ꯭ꯔꯒ ꯅꯨꯡꯁꯥ ꯁꯥꯗ꯭ꯔꯒ ꯑꯃ ꯂꯩꯌꯦꯅ ꯑꯗꯨ ꯇꯧꯔꯒ ꯑꯣ ꯈꯨꯁꯥ ꯑꯃꯗꯣ ꯍꯣꯏ ꯉꯔꯥꯡ ꯉꯔꯥꯡ ꯅꯨꯡꯗꯥꯡꯗꯣ ꯈꯨꯠꯁꯥ ꯑꯃ ꯇꯧꯋꯦꯕ
ꯑꯩꯅ ꯍꯥꯏꯔꯦ ꯉꯔꯥꯡꯗꯤ ꯈꯨꯠꯁꯥ ꯑꯃ ꯇꯧꯔꯦꯅ
ꯏꯕꯥꯅꯤꯗꯣ ꯍꯧꯒꯠꯂꯒ ꯄꯨꯡ ꯑꯅꯤ ꯃꯈꯥꯏꯗꯔꯥ ꯍꯧꯒꯠꯂꯒ ꯏꯁꯤꯡ ꯑꯗꯨꯝ ꯇꯧ ꯇꯧꯔ ꯇꯧꯔꯒ ꯇꯨꯝꯈ꯭ꯔꯦꯕ ꯇꯨꯝꯕꯁꯨ ꯌꯥꯗꯦ
ꯑ ꯑꯅꯤ ꯊ꯭ꯔꯤ ꯊꯥꯔꯇꯤꯒꯨꯝ ꯐꯥꯎꯁꯨ ꯑꯗꯨ
ꯍꯣꯏ ꯑꯦ ꯊ꯭ꯔꯤ ꯊꯥꯔꯇꯤ ꯐꯣꯔ ꯐꯥꯎꯕ ꯑꯗꯨꯝ ꯁꯥꯕ ꯃꯥꯜꯂꯦ
ꯇꯨꯝꯕ ꯌꯥꯔꯔꯣꯏ ꯑꯗꯨꯗꯤ
ꯑꯩ ꯉꯔꯥꯡ ꯉꯔꯥꯡ ꯑꯁꯦꯡꯕ ꯉꯔꯥꯡꯗꯤ ꯍꯦꯟꯅ ꯍꯦꯟꯖꯤꯜꯂꯦꯕ ꯌꯥꯝ ꯌꯥꯝꯅ ꯁꯥꯏꯌꯦꯕ ꯉꯔꯥꯡꯗ
ꯑꯁ ꯁꯤꯗꯁꯨ ꯑꯦ ꯁꯤ ꯊꯥꯗ꯭ꯔꯗꯤ ꯍꯧꯖꯤꯛꯀꯥꯟ ꯂꯩꯕ ꯉꯝꯗ꯭ꯔꯦ ꯈꯨꯠꯁꯥꯗꯣ
ꯅꯣꯏ ꯑꯦ ꯁꯤꯗꯤ ꯀꯥꯢꯀꯥꯏ ꯊꯝꯕ꯭ꯔꯥ
ꯀꯔꯤ ꯍꯥꯏꯕ ꯑꯗꯨꯝ ꯑꯃ ꯈꯛꯇ ꯏꯆꯦ ꯈꯣꯏꯒꯤ ꯔꯨꯝ ꯈꯛꯇ ꯊꯝꯃꯤ
ꯑꯣ ꯅꯪ ꯇꯨꯝꯕꯗꯤ ꯁꯣꯐꯥꯗ
ꯎꯝ ꯁꯣꯐꯥ ꯗꯅ ꯑꯗꯨꯝ ꯀꯔꯤ ꯇꯧꯕ ꯃꯇꯝꯗ ꯑꯗꯨꯝ ꯂꯩꯕꯩꯅꯤ ꯗ ꯍꯧꯖꯤꯛꯀꯨꯝꯕ ꯐ꯭ꯔꯤꯒꯨꯝꯕ ꯃꯇꯝꯅꯤ ꯇꯨꯝꯕꯅ ꯏꯆꯦ ꯑꯩꯈꯣꯏꯒꯤ ꯃꯅꯥꯛꯇ ꯇꯨꯝꯕ
ꯃ